ꯍꯂꯣ
ꯀꯔꯤ ꯇꯧꯕ꯭ꯔꯣ
ꯇꯥꯏꯌꯦ
ꯀ꯭ꯔꯤ ꯇꯧꯕ꯭ꯔꯣ ꯍꯥꯏꯕꯅꯦ
ꯑꯣ ꯀ꯭ꯔꯤꯁꯨ ꯇꯧꯗꯦꯗ ꯑꯗꯨ ꯂꯣꯏꯔꯒ ꯑꯈꯣꯏ
ꯉꯁꯤꯗꯤ ꯀꯗꯥꯏ ꯆꯠꯀꯦꯔ
ꯅꯪꯗꯤ ꯀ꯭ꯔꯤ ꯇꯧꯔꯒ ꯂꯩꯕ꯭ꯔꯣ
ꯑꯩ ꯐꯤ ꯁꯨꯕꯁꯤꯡꯗꯣ ꯇꯥꯕ꯭ꯔ
ꯃꯤꯗꯤ ꯐꯤ ꯁꯨꯕ ꯍꯧꯔꯦꯀꯣ ꯊꯕꯛ ꯌꯥꯝ ꯐꯥꯕ ꯃꯥꯜꯂꯦ ꯌꯨꯝ ꯆꯠꯂꯒ
ꯇꯧꯕꯅꯤ ꯅꯀꯣꯏꯗꯤ ꯇꯥꯏꯌꯦ ꯇꯥꯏꯌꯦ ꯅꯈꯣꯏꯗꯤ ꯍꯧꯖꯤꯛ ꯀꯔꯤ ꯀꯔꯤ ꯇꯧꯕ꯭ꯔꯣ
ꯀꯔꯤꯁꯨ ꯇꯧꯗꯦꯗꯥ ꯅꯦꯜ ꯄꯂꯤꯁ ꯇꯩꯏꯒꯦ ꯅ ꯐꯝꯃꯤ ꯍꯧꯖꯤꯛ
ꯏꯁ ꯅꯦꯜ ꯄꯣꯂꯤꯁ ꯇꯩꯔꯗꯤ ꯊꯝ
ꯍ꯭ꯋꯥꯟ ꯅꯪ ꯀꯔꯤ ꯇꯤꯝꯗꯥ ꯁꯞꯄꯣꯔꯠ ꯇꯧꯕ꯭ꯔꯥ ꯋꯥꯜ ꯀꯞꯗꯥ
ꯑꯩ ꯗꯤ ꯄꯤ ꯗꯣ ꯌꯦꯡꯉꯣꯅ
ꯀꯅꯥꯒꯨꯝꯕ ꯕ꯭ꯔꯥꯖꯤꯜꯗ ꯁꯟꯅ ꯁꯞꯄꯣꯔꯠ ꯇꯧꯕ ꯂꯩꯕ꯭ꯔꯥ
ꯗꯤ ꯌꯨ
ꯑꯩ ꯒꯤ ꯖꯔꯁꯤ ꯂꯧꯔꯣ ꯍꯥꯏꯌꯣ
ꯀꯔꯤꯕ
ꯑꯩꯒꯤ ꯕ꯭ꯔꯁꯦꯂꯣ ꯕ꯭ꯔꯥꯖꯤꯜꯒꯤ ꯖꯔꯁꯤ ꯂꯧꯔꯣ ꯍꯥꯏꯌꯦ ꯑꯍꯣꯡꯕ ꯄꯤꯒꯦ ꯍꯥꯏꯌꯣ
ꯆꯥꯎꯋꯦ ꯍꯦ ꯅꯪꯒꯤꯗꯨꯗꯤ ꯏꯕꯨꯡꯉꯣ
ꯑꯁ ꯅꯈꯣꯏ ꯂꯦꯞꯄꯒꯥ ꯆꯞ ꯃꯥꯟꯅꯅꯤ
ꯑꯣ ꯅꯪꯒꯤꯗꯣ ꯌꯥꯝ ꯆꯥꯎꯋꯦꯕ
ꯑꯩꯒꯤꯗꯣ ꯀ꯭ꯋꯥꯂꯤꯇꯤꯁꯨ ꯄ꯭ꯔꯤꯃꯤꯌꯝꯅꯦ
ꯑꯣ ꯋꯥꯟ ꯊꯥꯎꯖꯟ ꯍꯦꯟꯅ ꯂꯥꯎꯕ ꯃꯥꯜꯂꯦ ꯑꯗꯨꯗꯤ ꯅꯪ
ꯍꯥꯥ
ꯋꯥꯟ ꯊꯥꯎꯖꯟ ꯍꯦꯟꯕ ꯑꯣꯏꯔꯝꯅꯤ ꯑꯗꯨꯏꯗꯤ
ꯋꯥꯟ ꯊꯥꯎꯖꯟꯗꯤ ꯁꯨꯗꯦ ꯑꯩꯠ ꯍꯟꯗ꯭ꯔꯦꯠ
ꯑꯣ ꯑꯣ ꯀꯥꯏꯗꯒꯤ ꯐꯪꯕ꯭ꯔꯥ ꯑꯈꯣꯏꯗꯤ ꯋꯥꯟ ꯊꯥꯎꯖꯟ ꯍꯦꯜꯂꯦ
ꯑꯩꯅ ꯍꯣꯜꯁꯦꯜꯒꯤ ꯃꯐꯝꯗꯥ ꯂꯧꯕꯅꯦ
ꯑꯣ ꯌꯥꯝ ꯐꯥꯏꯅ ꯁ꯭ꯄꯦꯟꯒꯤꯗꯣ ꯂꯧꯅꯤꯡꯉꯦ ꯑꯩꯁꯨꯦ ꯅꯍꯥꯟ ꯑꯩꯈꯣꯏ ꯏꯁ꯭ꯇꯣꯔꯗꯥ ꯂꯧꯕꯗꯣ ꯋꯥꯟ ꯊꯥꯎꯖꯟ ꯇꯨ ꯍꯟꯗ꯭ꯔꯦꯠ ꯍꯥꯏꯌꯦ ꯑꯁ ꯑꯩꯈꯣꯏꯅ ꯑꯩꯈꯣꯏꯅ ꯄꯪꯕꯒꯤ ꯑꯣꯏꯔꯝꯅꯤ ꯑꯗꯨꯗꯤ
ꯀꯥꯌꯥ
ꯑꯩꯈꯣꯏ ꯑꯅꯤꯗꯣ ꯄꯪꯕꯒꯤ ꯑꯣꯏꯔꯝꯅꯤꯕ
ꯂꯧꯈ꯭ꯔꯥꯕ꯭ꯔꯥ
ꯍꯥ
ꯂꯧꯔꯕ꯭ꯔꯥ ꯅꯈꯣꯏꯁꯨ
ꯍꯣꯏ
ꯀ꯭ꯔꯤ ꯍꯥ
ꯑꯈꯣꯏ ꯑꯅꯤ ꯂꯧꯕꯅꯦ ꯕꯣꯟ ꯑꯩꯈꯣꯏ ꯑꯅꯤ ꯕꯖꯥꯔꯗꯥꯒꯤ
ꯀꯌꯥ ꯀꯌꯥꯒꯤ
ꯋꯥꯟ ꯊꯥꯎꯖꯟ ꯇꯨ ꯍꯟꯗ꯭ꯔꯦꯠꯀꯤꯔꯥ ꯋꯥꯟ ꯊꯥꯎꯖꯟ ꯊ꯭ꯔꯤ ꯍꯟꯗ꯭ꯔꯦꯠꯔꯥ
ꯑꯔꯖꯦꯟꯇꯤꯅꯥꯔꯥ ꯅꯍꯥꯟ ꯏꯕꯥꯅꯤ ꯂꯥꯛꯄꯗꯣ ꯈꯪꯕ꯭ꯔꯥ ꯐꯤꯔꯣꯜꯒꯤ ꯌꯨꯅꯤꯐꯣꯔꯝ ꯂꯥꯎꯕ ꯗꯨꯀꯥꯟꯗꯣ
ꯍꯣꯏ ꯑꯗꯨꯋꯥꯏꯗꯥ ꯅꯍꯥꯟ ꯑꯩꯈꯣꯏ ꯑꯅꯤ ꯊꯤꯕ ꯆꯠꯂꯦꯅ ꯐꯤꯔꯣꯜꯁꯀꯤ
ꯎꯝ
ꯑꯗꯨꯒꯤ ꯗꯨꯀꯥꯟ ꯄꯔꯦꯡꯗꯅꯤꯗ
ꯑꯗꯨ ꯄꯔꯦꯡꯗ ꯑꯗꯨ ꯃꯥꯒꯤ ꯗꯨꯀꯥꯟꯗꯥꯗꯤ ꯅꯠꯇꯦꯀꯣ
ꯈꯪꯗꯦ ꯑꯩꯈꯣꯏꯗꯣ ꯀꯥꯎꯈ꯭ꯔꯦ
ꯁꯦꯟꯇꯥꯔꯗ
ꯁꯦꯟꯇꯥꯔꯗꯅꯦ ꯍꯣꯏ
ꯑꯗꯨꯗꯅꯦ ꯑꯩ ꯂꯧꯕꯗꯨ
ꯑꯩꯈꯣꯏꯅ ꯈꯪꯗꯕꯒꯤ ꯑꯣꯏꯔꯝꯅꯤ
ꯑꯩꯅ ꯉꯟꯅ ꯂꯧꯕꯒꯤ ꯑꯗꯨꯝ ꯍꯣꯡꯅ ꯐꯪꯕꯅꯦ ꯍꯧꯖꯤꯛ
ꯑꯣ ꯑꯣ ꯑꯩꯈꯣꯏꯗꯣ ꯋꯥꯂ ꯀꯞ ꯍꯧꯈ꯭ꯔꯦ ꯑꯩꯈꯣꯏ ꯂꯧꯕ ꯅꯨꯃꯤꯠꯇꯨꯗꯤ ꯑꯗꯣ ꯁꯅꯥꯕ ꯑ ꯄꯣꯔꯇꯨꯒꯥꯜꯒꯨꯝꯕ ꯑꯔꯖꯦꯟꯇꯤꯅꯥꯒꯨꯝꯕꯗꯤ ꯁꯅꯥꯕ ꯍꯧꯗꯤ ꯍꯧꯗ꯭ꯔꯤꯌꯦ
ꯑ ꯑꯩꯒꯤꯗꯤ ꯃꯃꯥꯡ ꯆꯍꯤ ꯀꯨꯏꯔꯥ
ꯃꯆꯥꯃꯥ ꯑꯣ ꯑꯣ ꯔꯤꯄ꯭ꯂꯥꯏ ꯊꯨ ꯊꯨꯅ ꯄꯤꯕꯅꯦ
ꯌꯥꯝ ꯐꯖ
ꯑꯣ
ꯑꯩꯅ ꯃꯁꯥ ꯈꯔ ꯀꯥꯡꯔꯗꯤꯀꯣ ꯐꯖꯒꯅꯤ ꯑꯗꯨ ꯑꯩꯅ ꯈꯔ ꯅꯣꯏꯕꯒꯤ ꯑꯩ ꯌꯨꯝ ꯂꯥꯛꯄꯒꯤ ꯅꯣꯏꯈ꯭ꯔꯕ
ꯎꯝ ꯍꯥꯏꯗꯝꯅꯦ ꯃꯥꯗꯤ
ꯀꯂꯨꯗꯤ ꯀꯌꯥ ꯀꯌꯥꯃꯨꯛ ꯆꯥꯡ ꯇꯧꯕ꯭ꯔꯥ ꯃꯃꯥꯡ ꯀꯌꯥ ꯀꯌꯥ ꯂꯥꯛ
ꯆꯪꯗ꯭ꯔꯤꯌꯦ ꯃꯥꯒꯤꯁꯨ
ꯑꯁ ꯅꯪꯒꯤꯗꯤ ꯀꯌꯥꯃꯨꯛ ꯁꯨꯈ꯭ꯔꯦ
ꯊꯑꯣꯏꯅ ꯀꯂꯥꯔ
ꯍꯥꯥ
ꯑꯩꯒꯤꯔꯥ
ꯍꯣꯏ ꯅꯪꯒꯤꯅꯦ
ꯍꯥꯏꯗꯣꯛꯄ ꯌꯥꯗꯦꯗ
ꯁꯌꯥ ꯃꯤ ꯃꯆꯥꯗꯤ ꯐꯥꯎꯋꯤꯀꯣ
ꯍꯣꯏ ꯐꯥꯎꯋꯦ
ꯍꯨ
ꯊꯕꯛ ꯇꯧꯅꯤꯡꯉꯥꯏꯒꯤ ꯍꯧꯖꯤꯛꯁꯨ ꯂꯩ ꯑꯗꯨ ꯄꯣꯊꯥꯕꯗ ꯑꯩ ꯋꯥꯃꯟꯕꯒꯤ
ꯅꯪꯁꯨ ꯊꯕꯛ ꯇꯧꯕ꯭ꯔꯅꯦ
ꯊꯕꯛ ꯇꯧꯕꯗ ꯊꯕꯛ ꯌꯨꯝꯗ ꯁꯨꯅꯤꯡꯉꯥꯏ ꯌꯥꯝ ꯂꯩꯌꯦꯅ
ꯑꯩꯈꯣꯏꯗꯤ ꯅꯪ ꯐ꯭ꯔꯤꯗ ꯑꯗꯨꯝ ꯂꯩꯕ꯭ꯔꯥꯅ ꯈꯟꯕꯅꯦꯗ ꯇꯧꯋꯣ ꯇꯧꯋꯣ ꯅꯨꯄꯥ ꯌꯥꯝ ꯂꯩꯔꯒ ꯅꯣꯏꯒꯤ ꯌꯨꯝꯗꯣ ꯑꯁ ꯌꯥꯗ꯭ꯔꯦꯁꯤꯗꯤ
ꯑꯩ ꯏꯌꯥꯝꯕꯥꯅ ꯇꯧꯔꯛꯑꯣꯅ ꯉꯁꯥꯏꯗꯣ ꯍꯥꯏꯔꯕ ꯑꯁ ꯑꯩ ꯏꯊꯟꯗ ꯊꯕꯛ ꯇꯧꯕꯒꯤ ꯇꯜꯂꯤꯕ ꯃꯤꯒ ꯊꯕꯛ ꯇꯧꯃꯤꯟꯕ ꯂꯩꯔꯗꯤ ꯅꯨꯡꯉꯥꯏꯕꯀꯣ
ꯊꯕꯛ ꯇꯧꯕ ꯑꯗꯨꯝ ꯌꯥꯏꯗ ꯌꯨꯝꯗꯗꯤ ꯅꯨꯡꯉꯥꯏꯌꯦꯗ
ꯃꯊꯟꯗ ꯇꯥꯎꯕꯗꯤ ꯑꯗꯨꯝ ꯕꯣꯔꯤꯡ ꯑꯣꯏꯅ
ꯀꯔꯤꯕꯥ
ꯃꯊꯟꯗ ꯁꯨꯕꯗꯤ ꯑꯗꯨꯝ ꯕꯣꯔꯤꯡ ꯑꯣꯏꯌꯦꯕ ꯃꯤ ꯀꯅꯥꯁꯨ ꯂꯩꯥꯛꯇꯦ ꯌꯨꯝꯗ
ꯑ ꯅꯪ
ꯑꯌꯨꯛ ꯇꯤꯕ ꯑꯗꯨ ꯕꯣꯔꯤꯡ ꯑꯣꯏꯕ
ꯑꯣ ꯅꯣꯏꯒꯤ ꯐꯖꯅ ꯄꯨꯟꯗ‌ꯦꯍꯦ ꯅ‌ꯣꯏꯒꯤ ꯒ‌ꯦꯡꯁ‌ꯦ ꯍꯟꯗꯛ
ꯀꯔꯤ ꯍꯥꯏꯕꯅꯣ
ꯅ‌ꯣꯏ ꯐꯖꯅ ꯄꯨꯟꯗꯦꯕ ꯍꯟꯗꯛ ꯅꯍꯥꯟꯗ‌ꯣ ꯍ‌ꯣꯏꯁꯤ ꯏꯕꯅꯤ ꯑꯦ ꯎꯝ
ꯍꯥꯥ
ꯅꯣꯏ ꯅ‌ꯣꯏꯒꯤ ꯔ‌ꯦꯁꯗꯨ
ꯅꯪ ꯅ‌ꯦꯋꯥꯛ ꯅꯨꯡꯉꯥꯏꯇꯕ꯭ꯔꯀ‌ꯣ ꯏꯁ ꯇꯧꯔꯥꯁꯦ
ꯕ‌ꯦꯂꯥꯎ ꯃꯈ‌ꯣꯟ ꯌꯥꯝ ꯌꯥꯝꯃꯜꯂ‌ꯦ ꯌꯥꯗꯔ ꯗꯨꯃꯥꯏꯟ ꯇꯧꯕ ꯌꯥꯗꯦ ꯇꯥꯕ꯭ꯔꯣ
ꯕꯤꯑꯦꯒꯤꯗꯤ ꯈ ꯈꯟꯗ‌ꯦ ꯂꯥꯛ ꯂꯦꯡꯕ ꯍꯧꯔꯦ
ꯐꯨꯔꯣ ꯑꯗꯨꯗꯤ
ꯁꯤꯂꯥꯏꯇ꯭ꯔꯤꯅꯥ ꯑ
ꯏꯁꯩ ꯁꯛꯄ ꯍꯧꯈ꯭ꯔꯗꯤ ꯍꯥꯏꯌꯦ ꯅꯪꯒꯤꯁꯨ ꯅꯪꯁꯨ ꯄ꯭ꯔꯦꯛꯇꯤꯁ ꯇꯧꯅꯤꯡꯉꯥꯏ ꯑꯃꯨꯛ ꯂꯥꯛꯈ꯭ꯔꯣ
ꯀꯅꯥ ꯁꯩ ꯁꯛꯀꯦ ꯍꯥꯏꯕ꯭ꯔꯥ
ꯍꯜꯂꯣ
ꯃꯔꯤꯛ ꯃꯥꯁꯨ ꯃꯤꯔ‌ꯣꯗ꯭ꯔꯤ ꯇꯥꯏꯗ ꯃꯤꯔ‌ꯣꯗ꯭ꯔꯤꯕ ꯇꯥꯏꯕ꯭‌ꯔ
ꯃꯦꯂꯣꯗ꯭ꯔꯤꯕ ꯍꯥꯏꯕ꯭ꯔꯣ ꯀꯌꯥꯒꯤ ꯂꯥꯎꯕ꯭ꯔ ꯗ꯭ꯔꯤꯞ ꯉꯁꯥꯏ ꯑꯅꯥꯎꯕ ꯑꯅꯥꯎꯕ ꯊꯣꯛꯄ ꯃꯥꯜꯂꯦ
ꯃꯥꯟ ꯑꯕ
ꯑꯁ ꯅꯪꯒꯤ ꯅꯦꯠꯋꯥꯛ ꯅꯨꯡꯉꯥꯏꯗꯕꯒꯤꯔ ꯀꯣ
ꯅꯪꯅ ꯐꯖꯅ ꯇꯥꯗꯕꯒꯤꯟ ꯅꯪ ꯊꯕꯛ ꯑꯇ‌ꯣꯞꯄ ꯇꯧꯔꯒ ꯀꯔꯤ ꯇꯥꯒꯅꯤ
ꯊꯕꯛ ꯇꯧꯗꯦ ꯑꯩ ꯅꯪ ꯅꯪꯒꯤ ꯈꯨꯟꯖ‌ꯦꯜ ꯈꯛꯇ ꯉꯥꯏꯔꯒ ꯇꯥꯕꯅꯦ
ꯋꯥꯔꯁꯤꯗꯤ ꯕꯦꯒ꯭ꯔꯥꯥꯎꯟ ꯅ‌ꯣꯏꯁꯗ‌ꯣ ꯊꯣꯛꯀꯅꯨ ꯍꯥꯏꯌꯨ
ꯕꯦꯛꯒ꯭ꯔꯥꯎ ꯅ‌ꯣꯏꯁꯇ‌ꯣ ꯈꯔ ꯇꯞ ꯇꯞꯅ ꯇꯧꯋ‌ꯣ
ꯀꯅꯥꯔꯥ ꯐꯨꯔꯣ ꯑꯩ ꯂꯥꯛꯑꯗꯤ ꯐꯨꯅꯤ ꯆꯩ ꯄꯨꯔꯒ
ꯗꯤꯌꯣ ꯗꯨꯏꯉꯥꯏꯂꯨ ꯅ‌ꯦ
ꯑꯣꯏꯗꯕ ꯉꯥꯡꯉ‌ꯦ ꯃꯥꯗꯤ
ꯅꯠꯇ‌ꯦ ꯐꯖꯕꯤ
ꯑꯣꯏꯗꯕ
ꯆꯦ
ꯅꯪ ꯅꯆꯦ ꯅꯠꯇ꯭ꯔꯣ
ꯀꯥꯏꯗꯒꯤ ꯙꯎꯅ
ꯅꯣꯏ ꯑꯅꯤ ꯅꯣꯏ ꯑꯅꯤ ꯈꯠꯅꯕꯗꯣ ꯑꯩꯗꯤ ꯑꯃꯨꯛ ꯌꯦꯡꯅꯤꯡꯈ꯭ꯔꯦ
ꯌꯦꯡꯅꯤꯡꯕꯁꯨ ꯌꯥꯏ